ꯍꯞ
ꯀꯩꯗꯧꯔꯝꯃꯤꯒꯦ
ꯀꯗꯧꯔꯝꯃꯤꯒꯤ ꯁꯨꯝ ꯐꯝꯃꯝꯕꯅꯦ ꯏꯁꯩ ꯇꯥꯔꯒ
ꯑꯣ ꯃꯁꯤꯁꯤꯗꯤ
ꯉꯁꯤꯗꯤ ꯅꯨꯡꯁꯥꯗꯤ ꯌꯥꯝ ꯀꯟꯅꯗꯤ ꯁꯥ ꯑꯥ ꯍꯣꯔꯦꯟ ꯁꯥꯒꯠꯂꯛꯄꯁꯨ ꯌꯥꯏ
ꯎꯝ ꯅꯣꯡ ꯑꯃꯨꯛ ꯆꯨ ꯅꯨꯡꯁꯥ ꯑꯃꯨꯛ ꯁꯥ
ꯐꯣꯟ ꯇꯧꯔꯛꯏꯁꯤꯕꯣ
ꯑꯁ ꯉꯔꯥꯡꯗꯤ ꯅꯣꯏ ꯑꯗꯣꯝꯗ ꯑꯩꯁꯦ ꯂꯨꯍꯣꯡꯕ ꯑꯃ ꯂꯥꯛꯑꯝꯃꯦ
ꯑꯃꯃꯦ ꯑ
ꯅꯣꯏ ꯔꯣꯝꯗ
ꯅꯣꯏꯔꯣꯝꯗꯤ ꯆꯪꯉꯛꯇ꯭ꯔꯦ ꯃꯔꯥꯡ ꯃꯔꯥꯡ ꯇꯧꯔꯒ ꯈꯔ ꯇꯥꯔꯅꯤꯅ ꯍꯜꯂꯦ ꯑꯣ ꯀꯔꯣꯝ ꯁꯥꯏꯗꯠꯇꯅꯣꯅꯦ ꯂꯨꯍꯣꯡꯕꯁꯤꯕꯣ
ꯎꯝ ꯊꯣꯡꯕꯁꯦ ꯅꯣꯏ ꯑꯗꯣꯝꯗꯒꯤ ꯅꯣꯏꯗꯩꯗꯤ ꯈꯤꯇꯪꯗꯤ ꯂꯥꯞꯅꯔꯦ ꯌꯥꯝ ꯀꯟꯅꯗꯤ ꯅꯛꯅꯗ꯭ꯔꯦ ꯑꯗꯨꯒꯅꯦ ꯑꯁ ꯏꯃ ꯏꯄꯦ ꯏꯃꯥ ꯂꯨꯍꯣꯡꯕꯗ ꯇꯧꯅꯔꯤꯕ ꯖꯟꯖꯟ ꯃꯌꯥꯝꯁꯦ ꯎꯕꯗ ꯀꯤꯕ ꯌꯥꯎꯏꯤꯀꯣ
ꯀꯃꯥꯏ ꯀꯃꯥꯏ ꯇꯧꯔꯤꯅꯣꯅꯦ
ꯈꯪꯗ ꯈꯪꯗꯕꯤꯃ ꯀꯥꯞꯄꯤꯕ ꯊꯥꯜꯂꯤꯕ ꯃꯗꯒꯤ ꯆꯥꯅꯕꯗꯒꯤꯩ ꯊꯛꯅꯕꯗꯒꯤ ꯊꯥꯏꯅ ꯑꯩꯈꯣꯏꯅ ꯂꯨꯍꯣꯡꯂꯛꯄ ꯃꯇꯝꯗ ꯇꯧꯔꯝꯕꯒꯗꯤ ꯑꯁ ꯌꯥꯝ ꯈꯦꯠꯅꯔꯦꯗ
ꯀꯃꯥꯏ ꯀ ꯀꯥꯏ ꯀꯔꯤ ꯀꯃꯥꯏꯅ ꯈꯦꯠꯅꯩꯅꯣ ꯍꯧꯖꯤꯛꯄꯨꯗꯤ ꯂꯥꯏꯠꯀꯁꯦ ꯗꯦꯀꯣꯔꯦꯁꯟꯒꯁꯦ ꯌꯥꯝ ꯇꯧꯔꯦ ꯍꯥꯏꯅꯤ
ꯇꯧꯔꯦ ꯇꯧꯔꯦ ꯑꯗꯣ ꯊꯥꯏꯅ ꯑꯩꯈꯣꯏꯅ ꯂꯨꯍꯣꯡꯕꯗꯤ ꯆꯥꯅꯕ ꯈꯔ ꯑꯔꯩ ꯑꯔꯩꯕ ꯇꯧꯔꯒ ꯆꯍꯤꯁꯤꯗ ꯈꯔ ꯑꯉꯝ ꯑꯉꯝꯕ ꯄꯤꯅꯗꯅ ꯑꯗꯒꯤ ꯅꯨꯄꯥ ꯃꯌꯨꯝꯁꯨ ꯅꯨꯄꯤ ꯃꯌꯨꯝ ꯨ ꯑꯔꯩ ꯑꯔꯩꯕ ꯄꯤꯅꯔꯝꯃꯤꯗꯣ ꯍꯧꯖꯤꯛꯀꯥꯟꯗꯤ ꯑꯁ ꯃꯩꯪꯪ ꯃꯩ ꯀꯤꯕ ꯌꯥꯎꯔꯦꯍꯦ ꯏꯆꯥ ꯏꯁꯨꯒ ꯂꯨꯍꯣꯡꯕꯒ ꯀꯤꯕ ꯌꯥꯎꯁꯜꯂꯛꯑꯦ ꯅꯣꯏꯁꯨ ꯂꯨꯍꯣꯡꯗꯧꯕ ꯑꯃ ꯌꯥꯎꯋꯦ ꯗꯥꯏ
ꯌꯥꯎꯔꯤꯕꯅꯤꯅꯦ ꯏꯆꯥꯅꯨ ꯏꯁ ꯑꯥ ꯏꯆꯟꯅꯨꯄꯤ ꯑꯃ ꯃꯣꯏꯒꯤ ꯍꯧꯖꯤꯛꯀꯤ ꯑꯗꯨꯒꯤ ꯍꯪꯅꯔꯨꯕꯗꯨꯕꯨ ꯐꯤꯖꯪꯒꯗꯣ ꯄꯩꯁꯥ ꯌꯥꯝ ꯌꯥꯝ ꯍꯥꯏꯔꯦ ꯐꯖꯕꯗꯤ ꯌꯥꯝ ꯐꯖꯔꯦꯗ
ꯀꯤꯕ ꯑꯃ ꯌꯥꯎꯔꯦꯀꯣ ꯑꯗꯨꯅꯅꯦ ꯃꯤꯅ ꯆꯠꯅꯕꯤ ꯈꯪꯗꯦ ꯍꯥꯏꯒꯦ ꯍꯥꯏꯁꯅꯨ ꯑꯩꯗꯤ ꯄꯩꯁꯥ ꯄꯥꯝꯃꯨꯖꯈ꯭ꯔꯦ ꯑꯔꯩ ꯑꯔꯩꯕ ꯌꯥꯅ ꯌꯥꯅꯕ ꯇꯧꯔꯒꯅꯦ ꯇꯧꯕꯅ ꯐꯩꯀꯣ ꯑꯁ ꯈꯪꯗꯦ ꯈꯪꯗꯦ ꯍꯧꯖꯤꯛꯀꯥꯟꯖꯦ ꯑꯗꯩ ꯀꯨꯝꯍꯩ ꯍꯔꯥꯎ ꯑꯃ ꯂꯥꯛꯑꯦ ꯁꯤꯗꯩꯁꯤꯗ ꯖꯟ ꯖ ꯂꯥꯡꯅꯔꯤꯕ ꯌꯥꯎꯁꯪꯗ ꯊꯥꯏꯅꯒ ꯍꯧꯖꯤꯛꯀ ꯃꯥꯟꯅꯕ꯭ꯔꯣ ꯊꯥꯕꯜ ꯆꯣꯡꯕꯁꯨ ꯁꯦꯠꯅꯔꯤꯕ ꯆꯥꯅꯔꯤꯕ ꯊꯥꯜꯂꯤꯕ ꯃꯩ ꯑꯁ ꯈꯪꯗꯦ ꯈꯪꯗꯦ ꯈꯪꯗꯦ ꯏꯕꯦꯝꯃꯥ ꯄꯩꯁꯥꯁꯤ ꯈꯪꯗꯦ ꯌꯥꯝ ꯄꯥꯏꯅꯔꯕ ꯈꯪꯗꯦ ꯑꯩꯈꯣꯏꯗꯤ
ꯁꯤ ꯈꯔ ꯆꯠꯅꯕꯤꯁꯦ ꯎꯝ ꯆꯠꯅꯕꯤ ꯈꯔꯁꯨ ꯌꯥꯎꯗ ꯌꯥꯗꯕꯅꯤꯅ ꯇꯧꯅꯔꯤꯁꯦꯀꯣ ꯃꯌꯥꯝꯅ
ꯌꯥꯎꯗ꯭ꯔꯁꯨ ꯌꯥꯎꯗꯦ ꯍꯥꯏꯗꯣꯏꯅꯤ
ꯀꯩꯅꯣ ꯇꯧꯗꯣ ꯇꯧꯗꯣꯔꯕꯅꯤꯅ ꯊꯥꯏꯅꯒꯤ ꯑꯗꯨꯃꯥꯏꯅ ꯍꯦꯛ ꯇꯧꯔꯨꯔꯁꯨ ꯃꯤꯅ ꯉꯥꯡꯅꯈꯤꯗꯣꯏꯕ ꯉꯥꯎꯕ꯭ꯔꯥꯅꯦ ꯍꯥꯏꯅꯒꯤꯗꯣꯏꯕ
ꯎꯝ ꯌꯥꯎ ꯑꯗꯩ ꯆꯠꯅꯕꯤ ꯈꯪꯗꯕ ꯇꯥꯗꯣꯏꯕ
ꯎꯝ
ꯈꯪꯗꯦꯗ ꯑꯗꯒꯤ ꯀꯨꯝꯍꯩ ꯑꯥ ꯎꯝ ꯌꯥꯎꯁꯪ ꯐꯪꯉꯤ ꯑꯗꯒꯤ ꯑꯥ ꯆꯩꯔꯥꯎꯕ ꯐꯪꯉꯤ ꯃꯁꯤꯗꯩꯁꯤꯗ ꯊꯥꯏꯅꯗꯤ ꯑꯥ ꯃꯕꯨꯡ ꯃꯧ꯭ꯋꯥꯒꯤ ꯑꯔꯩ ꯑꯔꯩꯕ ꯆꯥꯛ ꯆꯔꯥ ꯑꯃ ꯆꯥꯔꯒ ꯅꯤꯉꯣꯜ ꯆꯥꯛꯀꯧꯕꯁꯨ ꯉꯥꯏꯔꯦ ꯆꯥꯛ ꯆꯔꯥ ꯑꯃ ꯆꯥꯔꯒ ꯑꯔꯩ ꯑꯔꯩꯕ ꯄꯤꯟꯅꯔꯝꯃꯤ ꯍꯧꯖꯤꯛꯇꯤ ꯏꯁ ꯀꯩꯅꯣ ꯄꯣꯠ ꯗꯈꯤꯅꯥꯁꯤꯗ ꯍꯦꯟꯕ ꯇꯥꯟꯅꯔꯦ ꯆꯩꯔꯥꯎꯕꯁꯨ ꯌꯥꯝ ꯌꯥꯝ ꯄꯤꯕ ꯇꯥꯟꯅꯔꯦ ꯈꯪꯗ꯭ꯔꯦ
ꯇꯥꯟꯅꯔꯦ ꯆꯩꯔꯥꯎꯕꯒꯤ ꯅꯨꯡꯉꯥꯏꯕꯕꯨ ꯍꯦꯟꯖꯥꯡ ꯃꯈꯜ ꯃꯈꯜ ꯊꯣꯡꯉꯒ ꯍꯥꯎꯅ ꯆꯥꯔꯒꯀꯣ ꯑꯗꯨꯒ ꯆꯤꯡ ꯀꯥꯕꯒꯤꯅ ꯑꯃꯨꯛ ꯆꯠꯂꯅꯤ ꯅꯨꯡꯁꯥ ꯃꯔꯛꯁꯤꯗ ꯃꯤ ꯌꯦꯡꯕꯕꯨꯗꯤ ꯅꯨꯡꯉꯥꯏꯕ ꯗꯥꯛ ꯑ ꯋꯥꯕꯒ ꯈꯪ ꯄꯣꯟꯗ꯭ꯔꯦꯗ ꯃꯤ ꯃꯌꯥꯝ ꯇꯤꯟꯕꯗꯨꯗꯀꯣ ꯏꯔꯥꯡ ꯃꯌꯥꯝꯗꯨꯗ
ꯎꯝ ꯑꯗꯣ ꯑꯩꯈꯣꯏꯒꯤ ꯅꯤꯉꯣꯜ ꯆꯥꯛꯀꯧꯕꯁꯤꯁꯨ ꯆꯥꯛ ꯆꯔꯥ ꯑꯃ ꯍꯔꯥꯎ ꯍꯔꯥꯎ ꯏꯟꯁꯥꯡ ꯑꯍꯥꯎꯕ ꯑꯃ ꯆꯥꯔꯒ ꯂꯣꯏꯁꯤꯟꯅꯔꯝꯃꯤ ꯍꯧꯖꯤꯛꯇꯤ ꯏꯟꯁꯥꯡ ꯍꯥꯎꯕꯗꯤ ꯈꯪꯗ꯭ꯔꯦ ꯗꯈꯤꯅꯥ ꯌꯥꯝ ꯌꯥꯝ ꯄꯤꯕ ꯑꯗꯒꯤ ꯆꯩꯔꯥꯎꯕꯁꯨ ꯉꯥꯏꯔꯦ ꯃꯕꯨꯡꯒꯤ ꯃꯧ꯭ꯄꯥꯒꯤ ꯈꯨꯗꯩ ꯃꯇꯦꯛ ꯑꯃ ꯐꯤ ꯃꯇꯦꯛ ꯑꯃ ꯇꯝꯅꯔꯝꯕꯗꯨꯅ ꯍꯧꯖꯤꯛꯅ ꯀꯩꯅꯣ ꯑꯁ ꯌꯥꯝ ꯄꯤꯔꯤꯈꯩ ꯃꯤꯁꯤꯡꯁꯦ ꯀꯩꯅꯣ ꯇꯧꯕꯒꯤ ꯕꯝꯗ
ꯐꯤꯕꯝ ꯗ ꯂꯥꯛ ꯑꯦ ꯌꯥꯝ ꯄꯤꯔꯤꯒꯩ ꯒꯁ ꯂꯩꯕ ꯀꯩꯅꯣ ꯇꯧꯕ ꯑꯣꯏꯅ ꯎꯅꯔꯦ ꯍꯦꯜꯂꯈꯤꯗꯣꯏ ꯄꯣꯠꯅꯤꯗ ꯁꯤꯁꯨ ꯀꯨꯏꯔ ꯀꯨꯏꯔ ꯀꯣ ꯃꯇꯝꯒꯤ ꯃꯇꯨꯡ ꯏꯟꯅ ꯈꯖꯤꯛ ꯈꯖꯤꯛꯁꯨ ꯌꯥꯎꯕ ꯈꯖꯤꯛ ꯈꯖꯤꯛꯁꯨ ꯍꯦꯛ ꯀꯩꯅꯣ ꯇꯧꯕ ꯍꯥꯏꯗꯨꯅꯤ
ꯎꯝ ꯑꯁ ꯀꯨꯝꯍꯩ ꯍꯔꯥꯎ ꯈꯛꯇꯁꯨ ꯅꯠꯇ꯭ꯔꯦꯗ ꯍꯧꯖꯤꯛꯀꯥꯟꯗꯤꯦ ꯌꯥꯝ ꯍꯣꯡꯉꯦ ꯆꯠꯅꯕꯤꯁꯦ ꯊꯥꯏꯅ ꯂꯥꯏꯔꯤꯛ ꯂꯥꯏꯁꯨ ꯇꯝꯕꯒꯤ ꯆꯥꯕ ꯊꯛꯄ ꯐꯤꯖꯦꯠ ꯆꯛꯆꯥ ꯑꯗꯒꯤ ꯑꯃꯥ ꯑꯃꯥ ꯂꯣꯏ ꯇꯥꯏꯌꯣꯟꯅꯔꯦ ꯂꯥꯏꯔꯤꯛ ꯂꯥꯏꯁꯨ ꯇꯝꯕꯗꯁꯨ ꯉꯥꯏꯔꯦ ꯍꯧꯖꯤꯛ ꯑꯃꯨꯛ ꯃꯃꯥ ꯃꯄꯥ ꯌꯥꯎꯗꯕ ꯌꯥꯗ꯭ꯔꯦꯥꯏ
ꯊꯥꯏꯅ ꯑꯩꯈꯣꯏꯅ ꯁ꯭ꯀꯨꯜ ꯀꯥꯔꯛꯄꯗꯤ ꯁꯥꯏꯀꯜ ꯑꯃꯒ ꯏꯊꯟꯗ ꯊꯥꯗꯣꯔꯛꯑꯦ ꯍꯧꯖꯤ
ꯋꯥ ꯑꯅ ꯇꯔꯒ ꯃꯥꯄꯥ ꯑꯗꯒꯤ
ꯌꯥꯗ꯭ꯔꯦ ꯌꯥꯗ꯭ꯔꯦ ꯑꯉꯥꯡꯁꯤꯡꯁꯦ ꯇꯧꯕꯗꯤꯀꯣ ꯆꯥꯎꯈꯠꯂꯛꯄꯒꯤ ꯃꯇꯨꯡ ꯃꯇꯨꯡꯏꯟꯅ ꯃꯣꯕꯥꯏꯜꯒ ꯊꯣꯛꯂꯛꯄꯁꯤꯗ ꯃꯣꯏꯁꯨ ꯋꯥꯔꯜꯒꯤ ꯑꯣꯏꯅ ꯎꯔꯛꯏꯕꯅꯤ ꯑꯗꯨꯅ ꯃꯣꯏꯁꯨ ꯃꯇꯧ ꯇꯧꯁꯤꯗ ꯆꯥꯎꯈꯠꯄ ꯀꯌꯥ ꯃꯥꯡꯊꯔꯛꯄ ꯀꯌꯥ ꯇꯧꯔꯤꯁꯦ
ꯑꯗꯨꯅ ꯏꯟꯈꯠꯂꯛꯄ ꯅꯍꯥꯁꯤꯡꯁꯦ ꯃꯥꯡꯕ ꯍꯦꯟꯖꯟꯅꯔꯛꯏꯁꯦ ꯆꯠꯅꯔꯤꯃꯤ ꯆꯠꯅꯔꯤꯃꯤꯅ ꯆꯠꯅꯕꯤ ꯌꯥꯎꯔꯛꯄꯗ ꯅꯍꯥꯈꯩ ꯃꯥꯡꯉꯛꯄ ꯈꯣꯠꯂꯛꯄ ꯌꯥꯎꯔꯛꯏꯖꯦ ꯊꯥꯏꯅꯒꯤ ꯑꯉꯥꯡ ꯃꯌꯥꯝ ꯑꯃ ꯀꯩꯅꯣ ꯇꯧꯔꯁꯨ ꯂꯝ ꯍꯦꯟꯕ ꯀꯌꯥ ꯌꯥꯎꯔꯝꯗꯦ
ꯍꯧꯖꯤꯛꯇꯤ ꯑꯃꯝ ꯑꯅꯤꯈꯛ ꯄꯣꯛꯄꯁꯨ ꯁꯤꯁꯦ ꯃꯃꯥ ꯃꯄꯥꯁꯤꯅ ꯍꯧꯖꯤꯀꯥꯟ ꯆꯠꯅꯕꯤꯁꯤꯗ ꯇꯧꯕꯗ
ꯈꯪꯗ꯭ꯔꯦ ꯈꯪꯗ꯭ꯔꯦ ꯂꯨꯍꯣꯡꯕ ꯀꯥꯏꯍꯣꯡꯕꯗꯒꯤ ꯑꯗꯒꯤ ꯆꯥꯛꯀꯧꯕꯗꯒꯤ ꯀꯨꯝꯍꯩ ꯐꯤꯌꯣꯡ ꯑꯃ ꯂꯥꯛꯄꯗ ꯇꯧꯔꯤꯕ ꯍꯣꯡꯉꯨꯗ꯭ꯔꯣ ꯌꯥꯝꯅ
ꯍꯣꯡꯉꯦꯗ ꯑꯉꯥꯡ ꯄꯣꯛꯄꯁꯨ ꯍꯧꯖꯤꯛꯇꯤ ꯆꯥꯛ ꯆꯥꯎ ꯆꯥꯎꯅ ꯇꯧꯅꯗꯅ ꯐꯤꯂꯝ ꯀꯥꯞ ꯗꯅ ꯑꯗꯨꯗꯒꯤ ꯂꯤꯂꯥ ꯇꯧꯗꯅ ꯍꯔꯥꯎ ꯀꯃꯥꯏꯅ ꯇꯧꯗꯅ ꯄꯩꯁꯥꯒꯁꯦ ꯃꯌꯥꯝ ꯃꯌꯥꯝ ꯃꯥꯡꯍꯜꯂꯦ ꯃꯥꯡꯍꯜꯂꯤꯔ ꯀꯩꯗꯣꯏꯅꯣꯗꯤ ꯈꯪꯗ꯭ꯔꯦ
ꯀꯨꯝꯍꯩꯗ ꯇꯧꯔꯁꯨ ꯂꯤꯂꯥ ꯁꯨꯃꯥꯡ ꯂꯤꯂꯥ ꯏꯁꯩꯗ ꯇꯧꯔꯁꯨ ꯊꯥꯏꯅꯗꯤ ꯌꯥꯝ ꯆꯝ ꯆꯝꯅ ꯇꯧꯅꯔꯝꯃꯦ ꯍꯧꯖꯤꯛꯇꯤ ꯏꯁ ꯂꯤꯂꯥ ꯁꯨꯃꯥꯡ ꯂꯤꯂꯥꯗ ꯁꯦꯠꯂꯤ ꯆꯥꯔꯤꯕ ꯈꯣꯠꯂꯤꯕ ꯆꯠꯅꯕꯤꯁꯦ ꯌꯥꯝ ꯍꯣꯡꯉꯦ ꯑꯗꯨꯕꯨ ꯃꯇꯝ ꯃꯇꯝꯒꯤ ꯆꯥꯎꯈꯠꯂꯛꯄꯒꯤꯅꯤ
ꯃꯥꯅꯤ ꯃꯇꯝꯁꯤ ꯆꯥꯎꯈꯠꯂꯛꯄꯅꯤꯅ ꯁꯨꯃꯥꯡ ꯂꯤꯂꯥꯗꯨꯗ ꯎꯠꯊꯣꯔꯛꯏꯕꯅꯤ ꯎꯠꯊꯣꯔꯛꯄꯅꯤꯅ ꯑꯩꯈꯣꯏ ꯁꯤꯗ ꯇꯧꯔꯤꯗꯣ ꯃꯣꯏꯁꯨ ꯂꯩꯗꯕ ꯆꯠ ꯀꯣ ꯐꯤꯖꯦ ꯆꯥꯛꯆꯥꯥꯗ ꯑꯣꯏꯔꯁꯨ ꯁꯨ ꯌꯥꯗꯕꯅꯤꯅ ꯃꯣꯏꯁꯨ ꯄꯩꯁꯥꯁꯦ ꯃꯌꯥꯝꯕꯨꯗꯤ ꯇꯤꯡꯉꯝꯗꯣꯏꯅꯤ ꯀꯕ ꯈꯣꯠꯄ ꯑꯗꯨ ꯍꯥꯏꯔꯣ ꯃꯥꯟꯅꯗ꯭ꯔꯦꯗ ꯌꯥꯝꯅ
ꯎꯝ ꯑꯗꯨꯅ ꯏꯆꯥꯁꯤꯡ ꯑꯩꯈꯣꯏꯁꯨ ꯂꯨꯍꯣꯡꯗꯧꯕ ꯂꯩꯔꯤꯌꯦ ꯁꯤ ꯏꯁ ꯃꯌꯥꯝ ꯇꯧꯅꯔꯤꯁꯦ ꯎꯕꯗ
ꯇꯧꯅꯨꯁꯨ ꯍꯥꯏꯕꯁꯨ ꯉꯝꯗ ꯁꯤꯗꯩꯁꯤꯗ ꯂꯨꯍꯣꯡꯕ ꯑꯃꯗ ꯍꯩꯖꯤꯡꯄꯣꯠꯇꯒꯤ ꯆꯥꯛꯀꯧꯕꯗꯒꯤ ꯆꯪꯉꯤꯕ ꯇꯧꯅꯔꯤꯕ ꯃꯌꯥꯝ ꯈꯪꯗꯦꯗ ꯁꯤꯗ ꯀꯦ ꯇꯀꯛꯄꯅ ꯑꯃꯨꯛ ꯇꯧꯔꯤꯕꯝꯅꯤ ꯀꯦꯛꯇꯨꯁꯨ ꯀꯦꯖꯤ ꯑꯃ ꯑꯅꯤ ꯅꯠꯇꯦꯗꯣ ꯃꯉꯥ ꯇꯔꯥ ꯍꯦꯛꯇ ꯈꯤꯜꯂꯒ ꯀꯛꯊ ꯐꯔꯛꯏꯕꯅꯤ
ꯑꯥꯎ ꯑꯗꯨꯅꯦ ꯑꯩꯅ ꯉꯔꯥꯡ ꯅꯣꯏꯔꯣꯝꯗ ꯂꯥꯛ ꯑꯝꯕꯅꯤ ꯑꯗ ꯑꯁ ꯅꯣꯏꯔꯣꯝꯁꯨ ꯌꯥꯝ ꯍꯣꯡꯉꯝꯃꯦ ꯅꯍꯥꯟꯋꯥꯏꯒ
ꯑꯗ ꯍꯥꯏꯨꯔꯗꯤ ꯀꯔꯤ ꯀꯔꯤ ꯑꯍꯣꯡꯕ ꯎꯔꯛꯑꯒꯦꯅꯦ
ꯑꯩꯈꯣꯏꯅ ꯉꯍꯥꯟꯋꯥꯏꯔꯤ ꯂꯥꯛꯏꯉꯩꯗꯗꯤ ꯑꯩꯈꯣꯏꯅ ꯅꯍꯥꯟꯋꯥꯏ ꯂꯥꯛꯄꯗꯗꯤ ꯌꯨꯝ ꯀꯩꯒꯥꯁꯦ ꯌꯥꯝꯅ ꯄꯤꯛꯇꯛ ꯄꯤꯛꯇꯛꯅ ꯃꯆꯥ ꯃꯆꯥ ꯌꯥꯝ ꯂꯩꯔꯝꯃꯦ ꯍꯧꯖꯤꯛꯇꯤ ꯌꯥꯝ ꯋꯥꯡ ꯋꯥꯡꯅ ꯁꯥꯔꯝꯃꯦꯅꯦ
ꯎꯝ
ꯅꯣꯏ ꯂꯥꯏꯔꯤꯛꯁꯨ ꯌꯥꯝ ꯑꯣꯜꯂꯝꯃꯦ
ꯍꯣꯏ ꯂꯩꯔꯛꯂꯣ ꯊꯥꯏꯅꯒ ꯍꯥꯏꯔꯒꯕꯨꯗꯤ ꯈꯔꯗꯤ ꯑꯗꯨꯝ ꯍꯣꯡꯉꯦ ꯍꯣꯡ ꯃꯁꯥꯅꯁꯨ ꯇꯥꯕꯅꯤꯗ
ꯎꯝ ꯑꯗꯒꯤ ꯌꯥꯎꯁꯪ ꯐꯪꯉꯦ ꯊꯥꯏꯅꯗꯤ ꯅꯨꯃꯤꯠ ꯃꯉꯥꯅꯤ ꯄꯩꯁꯥ ꯊꯠꯇꯅ ꯑꯕꯦꯔ ꯇꯩꯅꯗꯅ ꯇꯧꯔꯝꯃꯦ ꯍꯧꯖꯤꯛꯇꯤ ꯑꯉꯥꯡꯈꯩꯁꯦ ꯑꯗꯨꯒꯨꯝꯕꯗ ꯂꯝꯕꯤꯗ ꯆꯠꯈ꯭ꯔꯅꯦꯅ ꯂꯩꯀꯥꯏ ꯂꯩꯀꯥꯏ ꯏꯁꯄꯣꯔꯠ ꯇꯧꯗꯅ ꯑꯉꯥꯡꯈꯩꯁꯦ ꯑꯩꯈꯣꯏꯒꯤ ꯏꯁꯄꯣꯔꯠꯇ ꯊꯋꯥꯏ ꯌꯥꯎꯕ ꯑꯉꯥꯡꯈꯩ ꯍꯩꯖꯕ ꯁꯤꯡꯖꯕ ꯑꯗꯨꯒ ꯃꯥꯒꯤ ꯃꯥꯒꯤ ꯄꯨꯊꯣꯛꯇꯅ ꯄ꯭ꯔꯥꯏꯖ ꯄꯤꯗꯅ ꯊꯧꯒꯠ ꯄꯤꯗꯅ ꯌꯥꯝ ꯇꯧꯔꯦ ꯁꯤꯁꯨ ꯐꯩ
ꯐꯩ ꯅꯥꯀꯜ ꯑꯃꯔꯣꯝꯗꯗꯤꯀꯣ
ꯎꯝ ꯑꯣ ꯏꯩꯅ
ꯑꯣ ꯏꯅꯥꯎ ꯐꯔꯦ ꯐꯔꯦ ꯑꯗꯨꯗꯤ ꯑꯩ ꯃꯊꯪ ꯑꯃꯨꯛ ꯇꯧꯔꯛꯑꯒꯦ ꯀꯣ ꯂꯥꯛꯑꯝꯗꯥꯏꯗ ꯍꯣꯏ ꯍꯣꯏ ꯏꯆꯦ
ꯑꯣ ꯊꯃꯦ ꯃꯊꯪ
ꯑꯥ ꯑꯥ